ꯍꯜꯂꯣ
ꯈꯂ
ꯇꯥꯕ꯭ꯔꯣ
ꯎꯝ
ꯍꯜꯂꯣ
ꯇꯔ
ꯄꯥꯔꯦ ꯇꯨꯃꯤ ꯍꯜꯂꯣ
ꯍꯜꯂꯣ
ꯇꯥꯔꯔꯕꯣ
ꯇꯔ
ꯖꯥꯟ꯭ꯔꯣ
ꯁꯥꯔ
ꯀꯔꯤꯒꯤꯔꯤ ꯅꯈꯣꯏ ꯏꯆꯁꯤ ꯌꯥꯔꯦ
ꯑꯔ
ꯇ
ꯊꯕꯥꯛ ꯇꯎꯔꯃꯦ
ꯍꯥ
ꯊꯕꯛ ꯇꯧꯔꯨꯕꯩ ꯉꯔꯥꯡꯒꯤ ꯇꯥꯛꯁꯇꯨ ꯃꯥꯡꯈ꯭ꯔꯦ ꯍꯥꯥ
ꯀꯩ ꯃꯥꯥꯡꯒ꯭ꯔꯦ
ꯇꯥꯛꯁꯇꯣ ꯑꯃꯨꯛ ꯃꯥꯡꯊꯣꯛꯈ꯭ꯔꯦ
ꯏ ꯀꯥꯏꯃꯒꯒ꯭ꯔꯦ
ꯀꯣꯜ ꯃꯇꯠ ꯑꯃ ꯇꯧꯔꯝꯃ ꯇꯣꯛꯈꯤꯕꯗꯨꯣ
ꯎꯝ ꯣꯏ ꯑꯦꯞꯁꯤ ꯃꯔꯝꯅꯤ
ꯈꯪꯗ
ꯍꯥꯥ
ꯈꯪꯗꯦ ꯇꯥꯗ꯭ꯔꯣ ꯍꯥꯏꯉꯥꯏ ꯐꯖꯅ
ꯌꯥꯝ ꯇ ꯇꯥꯏ
ꯎꯝ
ꯀꯩꯅꯣ ꯍꯥꯏꯔꯛꯅꯦ ꯀꯩꯅꯝ ꯐꯇꯟ ꯇꯥꯕꯅꯤ ꯌꯦꯡꯒꯦꯅꯦ
ꯇꯥꯕ
ꯇꯔ
ꯑꯣꯀꯦ ꯑꯩꯅ ꯐꯣꯟ ꯂꯥꯞꯊꯣꯛꯄꯕꯃꯥ
ꯑ ꯁꯤ ꯑꯦꯁꯤ ꯅꯣꯗ ꯍꯥ
ꯑꯦꯞꯁꯤ ꯀꯩꯗꯧꯔꯛꯑꯣ
ꯀꯅꯥꯅ ꯇꯥꯛꯂꯛꯏꯅꯣ ꯍꯥꯏꯕ
ꯏꯃꯥꯕꯤꯅ
ꯎꯝ ꯍ ꯀꯕꯤ ꯌꯦꯡꯕ꯭ꯔꯣ
ꯏꯡ
ꯉꯁꯤ ꯌꯦꯡꯍꯧꯕ꯭ꯔꯥ
ꯌꯦꯡꯍꯧꯋꯦ
ꯅꯨꯡꯉꯒ
ꯅꯨꯡꯉꯥꯏ ꯌꯨ ꯑꯦꯁ ꯑꯦꯅ ꯌꯥꯝ ꯍꯩ
ꯄꯩꯁꯥ ꯊꯥꯗ꯭ꯔꯣ
ꯊꯥꯏ
ꯁꯕꯒꯌꯥꯚꯥꯎꯔ
ꯅꯨꯨꯄꯥ ꯀꯨꯟ
ꯍꯌꯦꯡ ꯆꯤꯡ ꯀꯥꯁꯤꯅꯦꯀꯣ
ꯀꯔꯤ ꯆꯥꯏ
ꯕꯨꯖꯤꯤ ꯑꯒꯦ ꯆꯀꯦ
ꯏꯟꯁꯥꯡ ꯊꯣꯡꯕꯤꯗ꯭ꯔꯕꯣ
ꯏꯁꯥꯡ ꯉꯔꯥꯡꯒꯤ ꯑꯔꯦꯝꯕ ꯇ ꯁ ꯆꯤꯡꯀꯎꯗꯅꯇ꯭ꯔ ꯍꯥꯏꯒ
ꯑꯩꯁꯨ ꯉꯔꯥꯡꯒꯤ ꯑꯔꯦꯝ ꯑꯣꯟꯖꯥꯏ
ꯅꯠꯇꯦ ꯍꯌꯦꯡ ꯆꯤꯡ ꯀꯥꯎꯔꯗꯣꯏ ꯅꯠꯇ꯭ꯔꯥ ꯍꯥꯏꯕ
ꯍꯌꯦꯡ ꯆꯤꯡ ꯀꯥꯔꯨꯅꯦ
ꯄꯨ ꯀꯌꯥ ꯄꯨꯡ ꯀꯌꯥ ꯊꯧꯂꯥ
ꯅꯣꯏ ꯃꯌꯥꯝꯗꯨ ꯄꯨꯡ ꯃꯉꯥ ꯃꯈꯥꯏꯗ ꯑꯦ ꯃꯉꯥꯗ ꯌꯧꯔꯛꯑꯣ
ꯅꯣꯏ ꯑꯗꯨ ꯂꯩꯕ ꯅꯣ ꯑꯩ ꯏꯁꯀ꯭ꯋꯥꯗꯠꯇꯨꯁꯨ ꯅꯥꯟ ꯍꯥꯒꯠꯄꯤ ꯂꯣꯏꯁꯤꯕꯤꯔꯒꯦꯠ ꯇ ꯂꯩꯦ ꯄꯔꯝ
ꯂꯩꯕꯤꯔꯝꯒꯦ
ꯂꯩꯕꯤꯔꯝꯃꯣ
ꯅꯣꯏ ꯅꯣꯡ ꯇꯥꯎꯔꯥ
ꯐꯔꯤ
ꯅꯣꯏ ꯅꯣꯡ ꯇꯥꯕ꯭ꯔꯥ
ꯅꯪ ꯂꯥꯞꯊꯣꯛꯈ꯭ꯔꯦ
ꯅꯣꯏ ꯅꯣꯡ ꯇꯥꯕ꯭ꯔꯕ
ꯍꯧꯖꯤꯛ ꯇꯥꯗꯦ ꯅꯣꯏꯔꯣꯝꯗꯤ ꯇꯥꯗ꯭ꯔꯣ
ꯑꯩꯈꯣꯏꯁꯨ ꯇꯥꯗꯦ ꯅꯪꯗꯤ ꯋꯥꯀꯞ ꯌꯦꯡꯗ꯭ꯔꯥ
ꯀꯔꯤ
ꯋꯥꯔꯜ ꯀꯞ ꯌꯦꯡꯗ꯭ꯔꯣ
ꯌꯦꯡꯉꯤ ꯇꯨꯝꯕꯩ ꯆꯥꯕ ꯈꯪꯗꯅꯉ ꯇꯨꯕ ꯆꯥꯕ ꯈꯗꯅ ꯑꯣꯗꯨꯅꯠꯇ ꯂꯩꯔꯦ ꯅꯨꯡ ꯁꯤꯕ ꯅꯪꯤ ꯁ ꯊꯟꯗ ꯆꯁꯤꯠ ꯇꯧꯔꯃꯤ ꯒꯨꯗ ꯂꯛ
ꯃꯤꯅ ꯇ꯭ꯔꯥꯟꯁꯂꯦꯇꯧꯗꯣꯏꯅꯦ
ꯨꯜꯂ
ꯄꯨꯟꯁꯤ ꯐꯕ ꯄꯨꯟꯁꯤ ꯅꯨꯡꯁꯥ ꯁꯥꯡꯅ ꯂꯩꯕꯨ ꯑꯣꯏꯕꯤꯌꯨ ꯑꯩ ꯇ꯭ꯔꯥꯟꯁꯂꯦꯠ ꯇꯧꯅꯤ
ꯍꯣꯏ ꯍꯌꯦꯡ ꯅꯣꯏ ꯒꯥꯔꯤ ꯀꯌꯥ ꯂꯥꯛꯇꯣꯏꯅꯣ
ꯍꯥ ꯑ ꯑ ꯥꯏ ꯑꯩꯈꯣꯏ ꯕ꯭ꯔꯣ ꯑꯃꯗꯤ ꯀꯩꯅꯣ ꯂꯩꯔꯝꯕꯅꯤ ꯅꯣꯏ ꯉꯥꯏꯍ ꯂꯩꯔꯃꯅꯤ ꯕ꯭ꯔꯣ ꯑꯩꯒ ꯕ꯭ꯔꯣ ꯑꯃꯒ ꯂꯥꯛꯑꯅꯤ
ꯑ ꯇꯣꯞꯄꯗꯦ
ꯑꯇꯣꯞꯄ ꯃꯁꯤꯡ ꯊꯥꯗꯦ
ꯃꯃꯥꯡꯒꯤ ꯑꯗꯨꯃꯥꯏꯅ ꯆꯥꯗꯣꯏꯔꯣ ꯂꯝꯕꯤꯗ ꯆꯥꯕꯗꯣ ꯆꯤꯡꯗ ꯅꯠꯇꯕ
ꯈꯪꯗꯦꯗ ꯑꯩꯈꯣꯏ ꯕ꯭ꯔꯣꯒꯤ ꯅꯨꯄꯤ ꯑꯃꯗꯤ ꯀꯩꯅꯣ ꯆꯥꯛ ꯆꯥꯅꯕ ꯂꯩ ꯑꯗꯨꯅ ꯂꯥꯛꯑꯔꯣꯏ
ꯑꯣ ꯇꯣ ꯇ ꯀꯅꯣ
ꯀꯇꯗ
ꯊꯤꯔꯣ
ꯊꯅꯤꯗꯦ ꯋꯥꯏ
ꯋꯥꯔꯗꯤ ꯏꯁꯤꯡ ꯊꯥꯎꯑꯣ
ꯑꯗꯣꯝꯅ ꯑꯁꯨꯛ ꯆꯥꯎꯍꯜꯂꯤꯕ ꯃꯇꯝꯁꯤꯗ ꯏꯁꯤꯡ ꯊꯛꯄꯒꯤ ꯋꯥꯔꯤ ꯁꯥꯕꯤꯔꯛꯏꯁꯤ ꯀꯔꯤꯒꯤꯅꯣ
ꯇ ꯑꯣꯏꯔꯔ
ꯀꯔꯤꯕ
ꯌ ꯇꯞꯄꯤꯕꯣꯏ ꯃꯤꯅꯤꯠ ꯇꯔꯥꯥꯁꯦ ꯈꯪꯗꯦꯗ ꯑꯩꯒ
ꯃꯤꯅꯤꯠ ꯇꯔꯥ ꯍꯥꯏꯗꯤ
ꯃꯤꯅꯤꯠ ꯇꯔꯥ ꯋꯥ ꯉꯥꯡꯗꯣꯏꯅꯦ
ꯑꯟꯇꯥꯛꯁꯔꯤ ꯁꯥꯟꯁꯤ ꯀꯩꯅꫭ ꯑꯗꯨꯗꯤ
ꯆꯅꯥ ꯅꯤꯡꯇꯦ
ꯀꯦꯗꯥ
ꯔꯨ ꯔꯨꯜ ꯂ ꯏꯁꯩ ꯁꯛꯄ ꯌꯥꯗꯦ
ꯍꯥꯏꯕ꯭ꯔꯣ ꯑꯗꯨꯗꯤ ꯑꯩ ꯕꯦꯟ ꯆꯥꯔꯅꯤ
ꯆꯥꯕꯁꯨ ꯌꯥꯏ
ꯐꯔꯦ ꯑꯗꯨꯗꯤ ꯀꯥꯟꯗꯦ ꯄꯁꯥ ꯇꯥꯜꯂꯔꯣꯏ
ꯀꯅꯥꯅ ꯄꯩꯁꯥ ꯇꯥꯜꯂꯦ ꯍꯥꯏꯅꯣ
ꯅꯪꯅ
ꯀꯔꯤ ꯕꯨꯖꯤꯌꯥꯅꯣ ꯆꯥꯔꯤꯗꯣ
ꯑꯂꯨꯕꯨꯖꯤꯌꯥ ꯑꯦꯅꯤꯃ‌ꯦ ꯌꯦꯡꯕꯗꯀꯣ ꯑꯦꯅꯤꯃꯦ ꯀꯦꯔꯦꯛꯇꯔ ꯃꯌꯥꯝꯁꯤꯗ ꯀꯔꯝꯕ ꯀꯦꯔꯦꯛꯇꯔꯅꯣ ꯈ꯭ꯋꯥꯏ ꯄꯥꯝ
ꯍꯥꯏꯔꯣꯏ
ꯍꯥꯏ ꯌꯥꯗꯕ꯭ꯔꯥ
ꯌꯥꯔꯝꯃꫭꯏ
ꯑꯣꯍꯣ ꯑꯗꯣ ꯑꯩꯈꯣꯏ ꯉꯁꯥꯏ ꯌꯨ ꯑꯦꯁ ꯑꯦ ꯍꯥꯏꯈ꯭ꯔꯤꯗꯨꯗꯤ
ꯑꯗꯨꯗꯤ ꯀꯩꯁꯨ ꯀꯥꯏꯗꯦ
ꯌꯨ ꯑꯦꯁ ꯑꯦ ꯌꯨ ꯑꯦꯁ ꯑꯦ ꯌꯨ ꯑꯦꯁ ꯑꯦ ꯌꯨ ꯑꯦꯁ ꯑꯦ ꯌꯨ ꯑꯦꯁ ꯑꯦ
ꯇꫭꯛꯑꫭ ꯌꯥꯔꯦ ꯇꫭꯛ ꯑꯩ ꯍꯟꯗꯛꯅ ꯊꯝꯃꯅꯤ
ꯀꯔꯤ ꯐꯣꯟ ꯀꯣꯜꯁꯦ ꯀꯃꯥꯏꯅ ꯇꯧꯔꯤꯅꯣ ꯑꯩꯉꯣꯟꯗꯗꯤ ꯐꯣꯟ ꯐꫭꯔꯋꯥꯔꯗ ꯇꯧꯅꯕ ꯑꯣꯞꯁꯟ ꯊꯣꯛꯇꯤꯌꯦ
ꯊꯣꯛꯑꯣꯏ ꯅꯪ ꯁꯦꯀꯦꯟꯗ꯭ꯔꯤ ꯑꯣꯏꯕꯩꯅꯦ
ꯍꯥ
ꯅꯪꯅ ꯁꯦꯀꯦꯟꯗꯔꯤ ꯑꯣꯏꯕꯩꯅꯦ ꯍꯥꯏꯕ
ꯅꯪꯒ ꯁꯦꯀꯦꯟꯗꯔꯤ ꯃꯤꯒ ꯑꯣꯀꯦ ꯅꯪ ꯂꯥꯞꯊꯣꯛꯈ꯭ꯔꯦ ꯑꯃꯨꯛ ꯇꯥꯗ꯭ꯔꯦ
ꯑꯩꯅ ꯂꯥꯞꯊꯣꯛꯅꯤꯡꯕꯩꯅꯤ
ꯑꯣ ꯅꯪꯗꯤ ꯂꯥꯞꯊꯣꯛꯄ ꯌꯥꯝ ꯄꯥꯝ ꯃꯤꯑꫭꯏꯔꯦ
ꯑꯧ ꯈꯨꯠ ꯋꯥꯔꯦ
ꯄꯣꯂꯤꯇꯤꯀꯦꯜ ꯑꯦꯟ ꯏꯀꯣꯅꯣꯃꯤꯛ ꯀ꯭ꯔꯥꯏꯁꯤꯁꯀꯤ ꯋꯥꯔꯤ ꯁꯥꯁꯤ ꯖꯦꯟ ꯁꯃꯤꯠꯅ ꯁꯥꯕꯩ ꯇꯥꯏꯞꯇ ꯄꯣꯂꯤꯇꯤꯀꯦꯜꯂꯤ ꯃꯅꯤꯄꯨꯔ ꯍꯧꯖꯤꯛ ꯌꯥꯝ ꯁꯣꯜꯂꯦ ꯏꯀꯣꯅꯣꯃꯤꯀꯦꯜꯂꯤꯕ ꯌꯥ ꯕ ꯍꯥꯏ ꯏꯅꯥꯛ ꯈꯨꯟꯕ ꯍꯧꯒꯠꯂꯛꯑꯦ ꯕꯠ ꯏꯅꯥꯛ ꯈꯨꯨꯟꯕ ꯃꫭꯏ ꯃꯆꯦꯠ ꯈꯤꯇꯪ ꯗꯅꯤ ꯄꯥꯏꯁꯦ ꯌꯥꯝꯅ ꯍꯥꯏꯗꯤ ꯗꯥꯏꯚꯔꯁ ꯑꯣꯏꯅ ꯏꯅꯥꯛ ꯈꯨꯟꯕꯁꯤ ꯅꯠꯇꯦ ꯃꯣꯏ ꯃꯁꯦꯟ ꯆꯤꯖꯤꯛ ꯆꯤꯖꯤꯛ ꯇꯧꯕꯩ ꯍꯥꯏꯞ ꯇꯅꯤ ꯇꯧꯔꯤꯁꯤ ꯄꯣꯂꯤꯇꯤꯀꯦꯜꯗꯤ ꯁꯨꯨ ꯌꯥ ꯌꯥꯗ꯭ꯔꯦ ꯍꯥ